ꯍꯜꯂꯣ
ꯇꯥꯔꯕ
ꯍꯣꯏ ꯇꯥꯡ ꯀꯩꯗꯧꯔꯤꯒꯦ
ꯐꯃꯨꯡ ꯊꯥꯔꯤ ꯀꯪꯒꯟ ꯍꯥꯞꯄ ꯇꯨꯝꯗ꯭ꯔꯤꯗ ꯀꯥꯡ ꯌꯥꯝ ꯆꯤꯛꯄꯒꯤ ꯑꯗꯨꯝ ꯐꯃꯨꯡ ꯊꯥꯔꯒ ꯃꯅꯨꯡꯗ
ꯑ ꯅꯣꯏꯗꯤ ꯕꯣꯜ ꯀꯥ ꯌꯦꯡꯗ꯭ꯔꯣ ꯅꯪꯗꯤ
ꯑꯁ ꯑꯩꯗꯤ ꯕꯣꯜ ꯀꯌꯥ ꯌꯦꯡꯗꯦꯗ ꯑꯩꯗꯤ ꯖꯨꯂꯥꯏ ꯅꯥꯏꯟꯇꯤꯟꯗ ꯑꯣꯏꯅ ꯌꯦꯡꯉꯅꯤ
ꯖꯨꯂꯥꯏ ꯅꯥꯏꯟꯇꯤꯟꯗ ꯂꯥꯁ ꯐꯥꯏꯅꯜ
ꯑꯍꯣꯏ ꯖꯨꯂꯥꯏ ꯅꯥꯏꯟꯇꯤꯟꯗ ꯅꯪ ꯀꯩꯅꯣ ꯌꯦꯡꯕ꯭ꯔꯣ ꯕꯤ ꯇꯤ ꯑꯦꯁ ꯀꯨꯝꯕ ꯌꯦꯡꯕ꯭ꯔꯥ
ꯕ꯭ꯔꯤꯇꯤꯁꯀꯨꯝꯕꯁꯦ ꯌꯦꯡꯕ ꯇꯣꯛꯈ꯭ꯔꯦ ꯑꯗꯨꯒꯤ ꯏꯔꯥꯖꯁꯨ ꯑꯃꯗꯤ ꯂꯥꯛꯑꯝꯃꯦꯕ ꯍꯟꯗꯛ ꯇꯤ ꯌꯦꯡꯗ꯭ꯔꯦ
ꯑꯣ ꯃꯣꯏꯗꯣ ꯑꯗꯨꯗ ꯏꯁꯩ ꯇꯧꯗꯣꯏꯕ ꯑꯗꯨ ꯈꯠꯇꯅꯦ ꯑꯩ ꯌꯦꯡꯗꯨꯏꯁꯦ
ꯑꯣ ꯕꯤꯇꯦꯁꯅ ꯏꯁꯩ ꯁꯛꯇꯣꯏꯕ
ꯑ ꯐꯥꯏꯅꯦꯜ ꯁꯣꯗ
ꯑꯣꯝ ꯍꯣꯏ ꯑꯗꯨꯃꯥꯏꯁꯨ ꯄꯥꯎꯁꯨ ꯇꯥꯏ ꯑꯩꯗꯤ ꯑꯣꯄꯦꯅꯤꯡꯗ ꯑꯣꯏꯕ꯭ꯔꯥ ꯈꯟꯕ
ꯑꯣꯄꯅꯤꯡꯗꯅ ꯂꯤꯁꯥꯅ ꯑꯣꯏꯅ ꯇꯧꯋꯦ ꯑꯗꯨꯅ ꯍꯥꯏꯗꯤꯑꯣꯄꯅꯤꯡ ꯍꯣꯏ ꯍꯣꯏ ꯑꯗꯨꯃꯥꯏꯅ ꯇꯧꯕ
ꯅꯪ ꯅꯪꯁꯨ ꯕ꯭ꯔꯤꯇꯤꯁꯀꯤ ꯑꯥꯔꯃꯤꯔꯣꯝꯕ
ꯃꯥꯟꯅꯦ
ꯑꯗꯨꯗꯤ ꯅꯪ ꯀꯩꯅꯣ ꯒ꯭ꯔꯨꯞꯇꯒꯨꯝꯕ ꯐꯦꯟ ꯀ꯭ꯂꯕꯒꯨꯝꯕ ꯌꯥꯎꯕ꯭ꯔꯥ
ꯐꯦꯟ ꯀ꯭ꯂꯕꯅ ꯊꯥꯏꯅꯒꯤ ꯑꯃ ꯌꯥꯎꯔꯝꯃꯦ ꯀꯩꯅꯣ ꯑꯁꯤꯒꯤ ꯑꯣꯏꯅ ꯁꯤꯗ ꯁꯤꯗ ꯕꯦꯁ ꯇꯧꯕ ꯑꯣꯏ ꯍ ꯍꯣꯏ ꯌꯥꯝ ꯄꯟꯒꯅꯨ
ꯃꯤ ꯃꯤ ꯈꯔꯗꯤ ꯃꯣꯏꯒꯤ ꯀꯥꯔꯠ ꯍꯥꯏꯕ꯭ꯔꯥ ꯄꯩꯁꯥ ꯌꯥꯝ ꯌꯥꯝ ꯇꯥꯡꯅ ꯂꯧꯏꯅꯦꯀꯣ ꯃꯣꯏꯒꯤ ꯀꯥꯔꯠꯇꯣ
ꯀꯩꯅꯣ ꯃꯦꯝꯕꯔꯁꯤꯞ ꯀꯥꯔꯠ ꯂꯣ ꯐꯣꯇꯣ ꯀꯥꯔꯠ ꯂꯣ
ꯈꯪꯗꯦ ꯃꯣꯏꯒꯤ ꯃꯣꯏꯒꯤ ꯀꯩꯅꯣ ꯌꯥꯝ ꯂꯩꯌꯦꯅ ꯃꯣꯏꯒꯤ ꯎꯝ ꯀꯔꯤ ꯍꯥꯏꯁꯤꯔꯥ ꯃꯔꯆꯦꯟꯗꯥꯏꯁ ꯇꯧꯕꯒꯤ ꯍꯣꯏ ꯄꯦꯟ ꯊꯥꯏꯌꯦ
ꯃꯈꯣꯟ ꯌꯥꯝ ꯀꯩꯅꯣ ꯇꯧꯕꯔꯣ
ꯑꯣ ꯑꯗꯨꯗꯤ ꯃꯨ ꯊꯠꯂꯦ ꯇꯥꯕ ꯅꯨꯡꯉꯥꯏꯇ꯭ꯔꯗꯤ ꯁꯥꯕꯒꯤꯀꯣ
ꯎꯝ ꯇꯞꯅ ꯊꯥꯔꯗꯤ ꯌꯥꯅꯤꯅ
ꯎꯝ ꯌꯥꯔꯅꯤ
ꯀꯌꯥ ꯀꯌꯥꯃꯨꯛ ꯁꯥꯒꯦ ꯍꯥꯏꯁꯦ ꯑꯗꯨꯗ ꯗꯤꯒ꯭ꯔꯤ
ꯑꯁꯤꯗꯗꯤ ꯐꯣꯔꯇꯤ ꯐꯣꯔꯇꯤ ꯑꯗꯨꯝꯁꯨ ꯐꯣꯔꯇꯤꯁꯨ ꯍꯦꯜꯂꯦ
ꯑꯣ
ꯅꯪ ꯂꯩꯐꯝꯗꯨꯗꯤ
ꯑ ꯃꯦꯁꯦꯁꯇ ꯑꯣꯏꯅ ꯍꯥꯏꯔꯒꯦ
ꯅꯠꯇꯦ ꯂꯩꯐꯝ ꯂꯩꯐꯝ ꯍꯣꯏ ꯂꯩꯐꯝꯗꯣ ꯁꯥꯕ꯭ꯔꯥ ꯁꯥꯗꯕ꯭ꯔꯥ ꯍꯪꯕꯅꯤ
ꯁꯥꯗꯦꯗ ꯑꯩꯈꯣꯏꯗꯤ ꯁꯤꯗ ꯂꯩꯔꯕꯅꯤꯅ ꯀꯥꯏ ꯁꯥꯔꯅꯤꯒꯦ ꯌꯨꯝꯗ ꯂꯩꯔꯕꯅꯤꯅ
ꯐꯔꯦꯅꯦ ꯑꯗꯨꯗꯤ
ꯃꯣꯏꯅ ꯁꯥꯏ ꯍꯥꯏꯁꯦ ꯁꯨꯡꯁꯥ ꯁꯥꯗꯦ
ꯎꯝ
ꯅꯪꯗꯤ ꯀꯩ ꯇꯝꯃꯤꯅꯣ
ꯑꯩꯗꯤ ꯑꯗꯨꯝ ꯀꯣꯂꯦꯖ ꯇꯝꯃꯤꯗ
ꯑꯗꯣ ꯀꯩ ꯀꯣꯔꯁꯇ ꯇꯝꯃꯤꯅꯣꯕ
ꯀꯣꯔꯁꯔꯥ ꯅꯣ ꯅꯣ ꯀꯩꯅꯣꯅꯦ ꯀꯂꯦꯖ ꯍꯥꯢꯕꯁꯤꯗꯤ ꯑꯗꯨꯝ ꯀꯣꯂꯦꯖ ꯍꯣꯏ ꯍꯣꯏ ꯑꯗꯨꯗꯅꯦ ꯅꯪꯗꯤ ꯂꯣꯏꯔꯕꯣ ꯀꯃꯥꯏꯅ ꯇꯧꯕ
ꯑꯩꯗꯤ ꯀꯩꯅꯣꯒ ꯑꯗꯨꯝ ꯆꯞ ꯃꯥꯟꯅꯩ ꯅꯪꯒꯤ ꯐ꯭ꯔꯦꯗꯨꯒ ꯀꯣꯔꯁꯨ ꯆꯞ ꯃꯥꯅꯩꯌꯦꯕ ꯏꯕꯥꯅꯤ
ꯎ ꯐꯔꯦꯅꯦ
ꯎꯝ
ꯄꯩꯁꯥ ꯄꯥꯏꯗꯣꯏꯔꯣꯏꯅꯤ
ꯑꯁ ꯈꯪꯗꯦꯗ ꯄꯦꯁꯦꯟꯈꯩꯁꯤꯗ ꯄꯩꯁꯥ ꯊꯤꯅꯤꯡꯗꯕ ꯉꯥꯛꯇ ꯑꯣꯏꯅ ꯂꯥꯛꯄ꯭ꯔꯁꯨ ꯈꯪꯄꯣꯠꯇꯦ ꯑꯦꯛꯁꯔꯁꯥꯏꯁ ꯇꯧꯕ ꯇꯟꯕꯒꯤꯀꯣ
ꯎꯝ
ꯄꯤꯅꯤꯡꯗꯕ ꯃꯤ ꯌꯥꯝ ꯂꯩꯌꯦꯕ ꯄꯩꯁꯥ ꯄꯤꯅꯤꯡꯗꯕ
ꯃꯣꯏꯗꯤ ꯂꯣꯏꯕꯨ ꯂꯣꯏꯔꯗꯤ ꯅꯣꯏꯗꯤ ꯀꯩꯅꯣ ꯃꯤꯡ ꯃꯤꯡꯒꯤ ꯃꯃꯥꯡꯗꯗꯣ ꯆꯥꯎꯕꯒꯤ ꯍꯥꯞꯇꯣꯏꯅꯦ ꯃꯦꯝꯉꯣ ꯅꯣꯏꯗꯤ
ꯏꯀꯥꯏꯖꯩꯗ ꯀꯗꯥꯏꯗꯒꯤ ꯀꯩꯁꯨ ꯃꯥꯟꯅꯕ ꯄꯣꯠꯇꯦꯕ ꯁꯤꯡꯃꯗꯤ ꯑꯦꯝ ꯕꯤ ꯕꯤ ꯑꯦꯁꯅꯗꯤ ꯍꯦꯟꯗꯤ ꯍꯦꯜꯂꯤꯅꯦꯕ ꯑꯗꯨ ꯇꯝꯕꯕꯨꯗꯤ ꯃꯥꯟꯅꯔꯁꯨꯀꯣ
ꯎꯝ
ꯀꯩꯅꯣ ꯇꯧꯋꯦꯅ ꯕꯤꯄꯤꯗꯤ ꯇꯝꯕ ꯀꯥꯡꯕꯨꯒ ꯑꯦꯝ ꯕꯤ ꯕꯤ ꯑꯦꯁ ꯇꯝꯕ ꯀꯥꯡꯕꯨꯒ ꯑꯗꯨꯝ ꯈꯪꯗꯦ ꯀꯃꯦꯟꯁꯇ ꯑꯗꯨꯝ ꯏꯟꯁꯇꯥꯒ꯭ꯔꯥꯝꯗ ꯑꯗꯨꯝ ꯔꯤꯂꯦꯇꯦꯠ ꯑꯣꯏꯕ ꯇꯧꯕꯗ ꯑꯗꯨꯝ ꯈꯠꯅꯕꯅꯦ ꯗꯣ ꯀꯌꯥꯝ ꯄꯥꯝꯁꯤ ꯀꯩꯒꯤꯅꯣ ꯎꯝ ꯗꯣꯛꯇꯔ ꯇꯥꯏꯇꯜ ꯌꯥꯝ ꯄꯥꯝꯃꯦ
ꯍꯣꯏ ꯑꯗꯨꯏꯅꯤ ꯅꯣꯏꯁꯨ ꯆꯍꯤ ꯑꯗꯨꯝ ꯌꯥꯝꯅ ꯇꯝꯕꯗꯨꯕꯨꯀꯣ ꯑꯗꯨꯝ ꯃꯅꯔꯦꯔ
ꯅꯪꯒꯤꯗꯤ ꯆꯍꯤ ꯀꯌꯥ ꯑꯣꯏꯒꯦ ꯃꯔꯤ ꯑꯣꯏꯕ꯭ꯔꯥ
ꯃꯔꯤ ꯑꯣꯏꯗꯣꯏꯅꯤꯍꯣ
ꯑꯣ ꯑꯩꯈꯣꯏꯅ ꯃꯔꯤ ꯃꯈꯥꯏ ꯑꯣꯏꯕ ꯏꯟꯇꯔꯟ ꯃꯈꯥꯏ ꯌꯥꯝꯅ ꯏꯟꯇꯔꯟ ꯀ
ꯑꯣ ꯃꯈꯥꯏ ꯑꯗꯨꯗꯤ ꯅꯣꯏꯗꯤ ꯐꯩꯅꯦ ꯍꯥꯏꯗꯤ ꯃꯈꯥꯏ ꯈꯛꯇ ꯑꯣꯏꯗꯣꯏꯅꯤꯅꯀꯣ ꯏꯟꯇꯔꯟꯗꯣ
ꯎꯝ ꯏꯟꯇꯔꯟꯒꯤ ꯑꯃꯨꯛ ꯊꯤꯕꯗ ꯋꯥꯗꯣꯏꯅꯤꯗ
ꯍꯣꯏ ꯑꯗꯨ ꯑꯗꯨꯅꯤ ꯋꯥꯕꯗꯣ ꯐꯥꯕꯗ ꯆꯪꯅꯤꯡꯉꯦ ꯆꯪꯕ ꯌꯥꯔꯣꯏ ꯑꯣ ꯆꯪꯕ ꯌꯥꯔꯔꯣꯏꯀꯣ ꯑꯩꯈꯣꯏꯅ ꯄꯥꯝꯕꯗ ꯑꯗꯣ ꯑꯇꯩ ꯌꯥꯝ ꯋꯥꯏ ꯑꯗꯨꯒꯤ ꯊꯤꯕꯗꯨꯁꯨ
ꯄꯩꯁꯥꯁꯨ ꯑꯃꯨꯛ ꯄꯤꯗꯣꯏꯅꯦ ꯑꯩꯈꯣꯏꯒꯤꯗꯤ ꯆꯨꯝꯅꯒꯤ ꯏꯟꯇꯔꯟ ꯇꯧꯕ ꯁꯅꯥꯏꯄꯦꯟ ꯐꯪꯕꯅ ꯄꯩꯁꯥ ꯐꯪꯕ ꯂꯩꯗꯅ ꯑꯗꯨ ꯐꯪꯗꯦꯕ ꯑꯩꯈꯣꯏꯒꯤ ꯑꯣꯏꯅꯗꯤ
ꯑꯦ ꯅꯣꯏꯒꯤꯗꯤ ꯅꯣꯏꯒꯤꯗꯤ ꯐꯪꯉꯦ ꯍꯥꯏꯅ ꯇꯥꯏꯌꯦꯅ ꯑꯩꯗꯤ
ꯑꯗꯣ ꯈꯪꯗꯦ ꯑꯩꯈꯣꯏꯅ ꯇꯥꯕꯗꯗꯤ ꯐꯪꯗꯦ ꯍꯥꯏꯌꯦ
ꯅꯣꯏꯒꯤꯗꯤ ꯅꯣꯏꯒꯤꯗꯤ ꯄꯤꯗꯣꯏꯅꯦ ꯍꯥꯏꯌꯦ ꯑꯗꯣ ꯃꯆꯥ ꯃꯆꯥꯁꯤꯡꯒꯤꯗꯤ ꯄꯤꯗ꯭ꯔꯦꯕꯀꯣ
ꯑꯣ ꯈꯪꯗꯦ ꯀꯃꯥꯏꯅ ꯇꯧꯕꯅꯣ ꯃꯣꯏꯒꯤꯗꯨ
ꯅꯪꯗꯤ ꯑꯁꯤꯗ ꯄꯨꯒꯦꯔꯥ ꯅꯠꯇ꯭ꯔꯒ ꯃꯄꯥꯟ ꯆꯠ ꯃꯄꯥꯟꯗ ꯄꯨꯒꯦꯅ ꯈꯟꯕ꯭ꯔꯥ
ꯃꯄꯥꯟꯗ ꯑꯣꯏꯅ ꯄꯨꯅꯤꯡꯉꯦ ꯁ꯭ꯋꯥꯏ ꯁꯤꯗꯗꯤ ꯀꯝꯇ ꯂꯩꯇꯦꯗꯅ ꯄꯦꯁꯦꯟ ꯌꯥꯝ ꯂꯩꯇꯦꯕ ꯑꯥ ꯀꯩꯅꯣꯒꯨꯝꯕꯗ ꯁꯥꯎꯠ ꯂꯣꯝꯗꯒꯨꯝꯕ ꯑꯗꯒꯤ ꯍꯟꯗꯛ ꯑꯩꯈꯣꯏ ꯀ꯭ꯂꯤꯅꯤꯀꯦꯜ ꯄꯣꯁꯇꯤꯡꯒꯨꯝꯕ ꯊꯥꯏꯌꯦꯕ ꯑꯗꯨꯗ ꯊꯥꯕꯗꯣ ꯂꯤꯚꯁꯥꯅ ꯍꯣꯁꯄꯤꯇꯥꯜ ꯊꯥꯏꯌꯦꯕꯀꯣ ꯑꯗꯨꯗꯨꯁꯨ ꯑꯗꯨꯗꯁꯨ ꯀꯩꯁꯦꯟ ꯑꯗꯨꯝ ꯂꯩꯌꯦ ꯄ꯭ꯔꯥꯏꯚꯦꯠ ꯍꯣꯁꯄꯤꯇꯥꯜꯅꯦꯕ ꯄꯦꯁꯦꯟꯗꯣ ꯑꯗꯨꯝ ꯂꯩꯌꯦꯕ ꯑꯗꯨꯗ
ꯑꯣ
ꯅꯪꯗꯤ ꯑꯃꯨꯛ ꯆꯪꯉꯛꯈ꯭ꯔꯕ꯭ꯔꯥ ꯀꯃꯥꯏꯅ ꯇꯧꯕ꯭ꯔꯥ
ꯑꯩꯗꯤ ꯗꯦꯠ ꯁꯕꯦꯟꯇꯤꯟꯗ ꯑꯣꯏꯅ ꯆꯪꯗꯣꯏ
ꯎꯝ
ꯈꯔ ꯊꯦꯡꯅ ꯆꯪꯒꯦ ꯇꯧꯕ ꯌꯥꯝ ꯆꯪꯅꯤꯡꯗꯦꯕ ꯁꯥꯒꯅꯤ ꯈꯟꯕꯗꯀꯣ ꯆꯥꯛ ꯏꯟꯖꯥꯡꯁꯨ
ꯅꯣꯏ ꯅꯣꯏ ꯅꯣꯏꯗꯁꯨ ꯑꯦ ꯁꯤ ꯄꯤꯗꯦꯀꯣ
ꯄꯤꯗꯦꯗ ꯀꯥꯏꯗꯦ
ꯁꯨꯄꯦꯟ ꯈꯛꯇꯅꯤꯀꯣ
ꯎꯝ ꯐꯦꯟꯒꯣ ꯀꯨꯂꯔ ꯀꯥꯗꯪ
ꯀꯨꯂꯔ ꯀꯨꯂꯔꯗꯔ ꯐꯦꯟꯗꯩ ꯍꯦꯟꯅ ꯀꯨꯂꯔꯅ ꯐꯥꯏꯗ
ꯀꯨꯂꯔ ꯍꯣꯏ ꯑꯗꯨꯕꯨꯗꯤ ꯏꯁꯤꯡ ꯍꯣꯜꯂꯒ ꯍꯥꯞꯄꯗ ꯑꯗꯣ ꯁꯥꯔꯗꯤ ꯁꯥꯛꯑꯦꯗ ꯑꯗꯨꯁꯨ ꯑꯗꯨꯝ ꯑꯁꯥꯕ ꯑꯗꯨꯝ ꯍꯨꯝꯃꯦ
ꯑꯣ ꯈꯟꯗ꯭ꯔꯦ ꯁꯥꯕꯅ ꯁꯥꯕ ꯃꯐꯝ ꯈꯛ ꯁ꯭ꯋꯥꯏ
ꯅꯣꯔꯠ ꯏꯁꯇ ꯇꯝꯖꯔꯝꯃꯁꯨꯅ ꯑꯃꯨꯛ ꯈꯜꯂꯛꯏꯅꯦ
ꯑꯗꯨꯅꯦ ꯍꯟꯗꯛꯇꯤ ꯈꯔ ꯈꯥꯡꯕ ꯍꯩꯈ꯭ꯔꯦꯗ ꯌꯥꯝ ꯍꯩꯈ꯭ꯔꯦꯗ ꯁꯥꯕꯨꯗꯤ
ꯅꯨꯡꯁꯤꯠꯀꯗꯣ ꯑꯁꯥꯕꯁꯨ ꯅꯛꯄꯗꯨꯗꯗꯤ ꯑꯁ
ꯑꯗꯨꯅꯦ ꯃꯥꯏꯒꯨꯝꯕꯁꯦ ꯀꯥꯒꯦ ꯇꯧꯋꯦꯀꯣ
ꯍꯣꯏ ꯑꯣꯚꯟ ꯃꯅꯨꯡꯗ ꯆꯪꯕꯩ ꯇꯞ ꯇꯧꯋꯦ ꯍꯥꯢꯕ
ꯑꯗꯨꯅꯤ ꯍꯥꯟꯅ ꯑꯦꯛꯁꯄꯤꯔꯤꯌꯦꯟꯁ ꯇꯧꯕꯗꯤ ꯑꯩꯅ ꯁꯤꯒ ꯇꯧꯕꯅꯤꯍꯦ ꯑꯍꯥꯟꯕꯗꯗꯤ ꯑꯩꯈꯣꯏꯗꯤ
ꯌꯨꯝꯒ ꯆꯠꯅꯤꯡꯉꯥꯒ ꯀꯥꯞꯅꯤꯡꯕꯅꯦ ꯍꯥꯏꯕ
ꯑꯗꯨꯅꯦ ꯇꯨꯝꯕꯁꯨ ꯌꯥꯗꯦꯗꯣ ꯅꯨꯃꯤꯠ ꯑꯍꯨꯝ ꯍꯨꯝꯅꯤ ꯑꯣꯏꯔꯝꯅꯤ ꯀꯥꯂꯦꯟꯊꯥ ꯐꯥꯔꯁ ꯁ꯭ꯋꯥꯏꯒꯤ ꯑꯦꯛꯁꯄꯔꯤꯌꯦꯟꯁ ꯇꯧꯕꯗꯨꯀꯣ ꯇꯨꯝꯕ ꯌꯥꯗꯕꯅꯤ ꯑꯩꯈꯣꯏꯁꯦ
ꯑꯣ ꯑꯁꯤꯗꯒꯤ ꯑꯃꯨꯛ ꯍꯦꯟꯅ ꯁꯥꯒꯠꯂꯛꯀꯗꯣꯏꯔꯤꯅꯤꯅꯦ
ꯍꯣꯏ
ꯇꯜꯂꯦ ꯎꯁꯨꯨ ꯃꯌꯥꯝ ꯀꯞꯊꯠꯂꯅꯤꯅ ꯐꯖꯔꯅꯤ ꯁꯨꯝ ꯁꯥꯒꯠꯂꯛꯑꯅꯤ ꯍꯦꯟꯅ
ꯍꯣꯏ ꯃꯣꯏꯗꯤ ꯁꯥꯏ ꯍꯥꯏꯅ ꯃꯣꯏ ꯑꯦꯔꯤꯌꯥꯁꯤꯗꯤ ꯎ ꯀꯌꯥ ꯊꯥꯗꯦꯅꯦ ꯂꯧꯕꯨꯛ ꯉꯥꯛꯇ ꯑꯩꯈꯣꯏ ꯑꯩꯈꯣꯏ ꯃꯐꯝꯗꯤꯀꯣ ꯂꯧꯕꯨꯛ ꯉꯥꯛꯇ ꯑꯣꯏꯕꯒꯤ
ꯅ ꯆꯞ ꯃꯥꯟꯅꯕ꯭ꯔꯣ ꯃꯐꯝ ꯑꯩ ꯑꯩꯒ ꯑꯗꯨꯝ
ꯍꯣꯏ ꯍꯣꯏ ꯍꯣꯏ ꯃꯅꯩꯌꯦ ꯖꯁ ꯀꯣꯂꯦꯖꯁꯦ ꯇꯣꯡꯉꯥꯂ
ꯀꯩ ꯀꯣꯂꯦꯖꯅꯣ
ꯃꯐꯝꯗꯤ ꯃꯐꯝꯗꯤ ꯃꯥꯟꯅꯩꯌꯦ
ꯀꯩ ꯀꯣꯂꯦꯖ ꯇꯝꯒꯦ
ꯀꯩꯅꯣ ꯀꯣꯂꯦꯖ ꯀꯨꯝꯕ ꯑꯁꯤꯒꯨꯝꯕꯁꯨ ꯌꯥꯗꯦ ꯍꯥꯏꯕ ꯅꯠꯇ꯭ꯔꯣ
ꯌꯥꯗꯕ꯭ꯔꯅꯦ ꯈꯪꯗꯦ ꯀꯩꯅꯣ ꯏꯕꯥꯅꯤꯗꯤ ꯉꯁꯥꯏꯅ ꯑꯗꯨꯝ ꯍꯥꯏꯅꯈ꯭ꯔꯦ
ꯃꯐꯝ ꯈꯛꯇ ꯅꯠꯇꯕ꯭ꯔꯣ ꯀꯣꯂꯦꯖꯇꯤ ꯑꯗꯨꯝ ꯀꯃꯟ ꯑꯣꯏꯕ ꯅꯗꯤ ꯀꯅꯥꯅꯤ ꯀꯩꯅꯣ ꯇꯧꯀꯗꯣꯏ ꯈꯪꯗꯦ ꯑꯗꯨꯏꯁꯨ ꯍꯥꯏꯔꯨꯏ
ꯈꯪꯗꯦ ꯑꯩꯗꯤ ꯔꯨꯜ ꯈꯪꯗꯦꯀꯣ
ꯃꯤꯡꯒ ꯂꯝ ꯃꯤꯡꯗꯨꯁꯨ ꯍꯣꯏ ꯑꯩ ꯂꯝ ꯍꯥꯏꯕ ꯌꯥꯗꯦ ꯑꯗꯣ ꯉꯁꯤ ꯈꯛꯇꯅꯦ ꯑꯩꯁꯨ ꯈꯪꯉꯁꯦ ꯅꯍꯥꯟꯒꯩ ꯇꯧꯕꯗꯤ ꯀꯩꯅꯣꯝ ꯈꯪꯗꯦ
ꯅꯪꯗꯤ ꯀꯌꯥ ꯀꯩ ꯀꯌꯥꯝ ꯀꯨꯏꯔꯦ ꯌꯥꯎꯕ
ꯌꯥꯎꯕꯗꯤ ꯀꯩꯅꯣꯅꯦꯕ ꯆꯤꯡꯉꯒ ꯈꯇꯪ ꯑꯩꯈꯣꯏ ꯆꯦꯅ ꯍꯥꯟꯅ ꯍꯧꯗꯣꯔꯛꯄꯅꯦ ꯑꯗꯨꯒ ꯃꯥꯅ ꯑꯣꯏꯅ ꯐꯣꯟ ꯀꯣꯜ ꯇꯧꯔꯛꯄꯗꯣ ꯑꯗꯨꯃꯥꯏꯅ ꯇꯧꯔꯒ ꯇꯧꯕꯅꯦꯕ ꯑꯗꯨ ꯀꯣꯟꯅ ꯊꯣꯛꯂꯛꯄꯅꯦꯕ ꯑꯩ ꯇꯥꯛꯁꯇꯨꯗꯤ ꯑꯩꯁꯨ ꯉꯁꯤꯗ ꯇꯧꯕꯗ ꯉꯥꯏꯌꯦꯗ ꯅꯍꯥꯟꯒꯩ ꯇꯧꯕ ꯇꯟꯕꯩ ꯁꯨꯡꯇꯧ ꯇꯧ ꯇꯧ
ꯍꯧꯖꯤꯛꯇꯤ ꯌꯨꯝꯗ ꯇꯧꯕꯅꯤꯅ ꯅꯨꯡꯉꯥꯏꯅ ꯇꯧꯕ ꯌꯥꯔꯦꯍꯦ ꯊꯕꯛꯁꯨ ꯇꯧꯗꯕꯅꯤꯅ
ꯆꯤꯆꯦ ꯑꯩꯈꯣꯏ ꯆꯤꯆꯦ ꯑꯃ ꯂꯩꯌꯦꯕꯀꯣ ꯌꯨꯝꯊꯪꯅꯕꯗ ꯃꯥꯁꯨ ꯑꯃ ꯑꯈꯣꯏ ꯑꯩꯉꯣꯟꯗ ꯍꯥꯟꯅ ꯇꯧꯔꯛꯑꯦ ꯍꯥꯏꯕ ꯆꯤꯆꯦꯗꯣ ꯑꯗꯨꯗꯨꯅ ꯇꯧꯕꯒꯤ ꯈꯣꯠꯄꯒꯤ ꯃꯥꯁꯨ ꯍꯧꯖꯤꯛꯀꯤ ꯑꯦꯞꯇꯨ ꯆꯤꯡꯉꯦꯕ ꯑꯗꯨꯗ ꯑꯩ ꯌꯨꯝ ꯊꯪꯅꯕꯒꯤ ꯑꯗꯨꯝ ꯐꯣꯟꯗꯨ ꯇꯧꯁꯟꯕ ꯀꯥꯟꯗ ꯏꯀꯣ ꯆꯠꯂꯦꯕ ꯅꯛꯅꯕꯒꯤ ꯑꯗꯨꯏꯁꯨ ꯑꯗꯨꯝ ꯇꯧꯁꯤꯜꯂꯦ ꯌꯥꯕ꯭ꯔꯥ-ꯌꯥꯗꯕ꯭ꯔꯥꯗꯤ ꯈꯪꯗꯦ
ꯃꯤꯅ ꯌꯦꯡꯕꯗꯗꯤ ꯌꯥꯝ ꯅꯣꯛꯅꯤꯡꯕꯅꯤꯀꯣ
ꯍꯣꯏ ꯇꯥ-ꯇꯥꯔꯝꯒꯗ꯭ꯔꯥ ꯈꯪꯗꯦꯀꯣ ꯃꯣꯏꯁꯦ ꯅꯪ ꯗ꯭ꯔꯃꯥꯒꯨꯝꯕꯗꯤ ꯌꯦꯡꯗ꯭ꯔꯣ
ꯑꯩ ꯍꯟꯗꯛꯁꯤ ꯀꯔꯤꯃꯇ ꯌꯦꯡꯗ꯭ꯔꯦ ꯍꯟꯗꯛꯁꯦ ꯌꯨꯇ꯭ꯌꯨꯕ ꯈꯛꯇ ꯑꯊꯣꯛ-ꯑꯊꯣꯛꯄ ꯌꯦꯡꯉꯤ ꯗ꯭ꯔꯃꯥꯒꯨꯝꯕ ꯌꯦꯡꯕꯁꯨ ꯌꯥꯝ ꯅꯨꯡꯉꯥꯏꯌꯦ ꯑꯗꯨ ꯑꯣꯏꯔꯁꯨ ꯃꯤꯅ ꯌꯥꯝ ꯌꯦꯡꯅꯤꯡꯕ ꯃꯇꯝꯗꯣ ꯑꯗꯨꯗꯨꯅ ꯑꯗꯨ ꯃꯇꯝꯁꯨ ꯂꯩꯌꯦꯅ ꯌꯦꯡꯅꯤꯡꯗꯕ ꯃꯇꯝꯁꯨ ꯂꯩꯌꯦꯅ ꯍꯟꯗꯛꯁꯦ ꯌꯦꯡꯅꯤꯡꯗ꯭ꯔꯦꯕ ꯀꯌꯥ
ꯑꯦꯛꯖꯥꯝ ꯂꯩꯔꯤꯉꯥꯏꯗꯅ ꯍꯦꯟꯅ ꯌꯦꯡꯅꯤꯡꯉꯦ ꯉꯣ ꯑꯩꯗꯤ ꯍꯧꯖꯤꯛꯅ ꯚꯦꯀꯦꯁꯟ ꯊꯥꯔ ꯀꯥꯟꯗꯤ ꯌꯦꯡꯅꯤꯡꯗ꯭ꯔꯦ
ꯍꯣꯏ ꯑꯗꯨꯗꯗꯤ ꯐꯖꯥ-ꯐꯖꯕꯁꯨ ꯑꯅꯧꯕꯁꯨ ꯗ꯭ꯔꯣꯞ ꯇꯧꯗꯣꯏꯅꯤꯀꯣ ꯑꯗꯨ ꯃꯇꯝꯗ
ꯑꯃꯝ ꯕꯨꯠꯀꯤ ꯁꯤꯟꯃꯥ ꯑꯃ ꯑꯅꯧꯕ ꯊꯣꯛꯈꯤꯕꯗꯣ ꯁꯜꯃꯣꯛꯀꯤꯁꯤꯗꯣ ꯌꯦꯡꯉꯕꯣ ꯑꯗꯨꯗꯤ ꯅꯨꯡꯉꯥꯏꯕꯅꯦ ꯑꯗꯨꯗꯤ ꯌꯦꯡꯉꯣ
ꯀꯔꯤꯒꯤꯅꯣ ꯀꯣꯔꯤꯌꯟꯒꯤꯔꯥ ꯀꯔꯤꯒꯤꯔꯥ ꯑꯩꯗꯤ ꯕꯨꯠꯀꯤꯗꯤ ꯌꯦꯡꯗꯦ
ꯌꯦꯡꯗꯕ꯭ꯔ‌ꯣ ꯌꯥꯝꯗꯤ ꯈꯪꯕꯅꯦ ꯀꯤꯔꯗꯤ ꯈꯪ ꯄꯥꯝꯗ꯭ꯔꯥꯗꯤ ꯌꯥꯔꯥꯔꯣꯏ ꯅꯨꯡꯗꯤ ꯌꯥꯝ ꯅꯨꯡꯉꯥꯏ ꯋꯥꯔꯤ ꯋꯥꯔꯤꯗꯨ ꯒ꯭ꯌꯥꯟ ꯃꯦꯟꯗꯤ ꯇꯥꯗꯦꯕ ꯃꯥꯗꯣ ꯄꯥꯔꯠ ꯇꯨ ꯑꯝꯖꯨ ꯋꯥꯠꯂꯤꯕ ꯃꯥꯟꯂꯦꯕ ꯇꯨꯕꯤ ꯀꯟꯇꯤꯅ꯭ꯌꯨ ꯊꯥꯔꯥ ꯂꯣꯏꯁꯟꯈ꯭ꯔꯦ ꯖꯣꯝꯕꯤꯒꯤꯗꯤ ꯌꯦꯡꯕ꯭ꯔ‌ꯣ ꯑꯃꯨꯛ ꯀꯣꯂꯣꯅꯤꯗꯣ
ꯑꯩꯗꯤ ꯑꯩꯗꯤ ꯖꯣꯝꯕꯤꯒꯤ ꯕꯨꯠꯀꯤꯒꯨꯝꯕ ꯁꯨꯛꯌꯦꯡ ꯌꯦꯡꯗꯦ ꯌꯦꯡꯉꯦ ꯅ ꯌꯦꯡꯉꯗꯤ ꯃꯪꯗ ꯎꯒꯟꯕꯗꯣ ꯇꯧꯋꯦꯕ ꯑꯗꯨꯒꯤ ꯁꯨꯛꯌꯦ ꯌꯦꯡꯗꯦ ꯑꯩ
ꯑꯩꯈꯣꯏ ꯆꯦ ꯑꯃꯁꯨ ꯂꯩꯌꯦ ꯃꯥꯖꯨ ꯑꯗꯨꯒꯨꯝꯕ ꯌꯦꯡꯕ ꯌꯥꯗꯕ ꯀꯩꯅꯣ ꯇꯧꯔꯥꯒ ꯑꯗꯨꯝ ꯃꯪꯗ ꯑꯣ ꯃꯪꯗ ꯇꯧꯕꯗꯣ ꯎꯝ ꯑꯩꯖꯨ ꯍꯟ ꯍꯟꯗꯛꯇ ꯅꯧꯅ ꯌꯦꯡꯅꯤꯡ ꯈꯜꯂꯛꯄꯒꯤ ꯃꯔꯛ ꯑꯃꯥ ꯌꯦꯡ ꯎꯝ ꯌꯨꯝ ꯆꯪꯕ ꯀꯨꯏꯗ꯭ꯔꯤꯉꯩ ꯌꯨꯝ ꯍꯜꯂꯛꯄ ꯀꯨꯏꯗ꯭ꯔꯤꯉꯩꯗꯣ ꯑꯗꯨꯗꯗꯤ ꯌꯦꯡꯅꯤꯡꯉꯝꯗꯕꯅꯦꯕ ꯍꯟꯗꯛ
ꯗꯩ ꯑꯃꯨꯛ ꯌꯦꯡꯈꯠꯂꯛꯑꯦ ꯁꯤ ꯗ꯭ꯔꯃꯥ ꯑꯃꯨꯛ